ꯍꯜꯂꯣ ꯇꯥꯏ ꯇꯥꯏ ꯇꯥꯏ ꯇꯥꯔꯦ ꯇꯥꯔꯦ ꯀꯃꯥꯏ ꯀꯥꯏꯅ ꯇꯧꯔꯣ ꯇꯧꯔꯕꯣ
ꯑꯩꯅ ꯍꯥꯏꯒꯦ ꯇꯥꯕ꯭ꯔꯣ
ꯑꯩ ꯄꯔꯣꯝꯃꯤꯁꯦ ꯀꯔꯤ ꯇꯥ ꯇꯥꯏ ꯉꯥꯡꯉꯨ ꯚꯥꯏ ꯎꯝ
ꯑꯁ
ꯇꯥꯏꯅꯦ ꯑꯩ ꯇꯥꯏ ꯅꯪ ꯅꯪꯗꯤ ꯇꯥꯗꯕ꯭ꯔꯣ ꯑꯩꯗꯤ ꯄꯨꯔꯥ
ꯑꯩꯗꯤ ꯐꯖꯅ ꯑꯩꯗꯤ ꯐꯖꯅ ꯇꯥꯏꯌꯦ ꯅ ꯅꯪꯒꯤ ꯂꯥꯏꯟꯁꯤ ꯅꯪꯒꯤ ꯂꯥꯏꯟꯁꯦ
ꯑ ꯋꯥ
ꯎꯝ
ꯀꯩ ꯅꯨꯡꯉꯥꯏꯇꯕ ꯂꯩꯔꯒꯦꯕ
ꯍꯜꯂꯣ ꯀꯩ ꯀꯨꯝꯕ ꯀꯩꯒꯨꯝꯕ ꯏꯕꯥꯅꯤꯁꯦ ꯏꯕꯥꯅꯤꯁ ꯍꯜꯂꯣ
ꯇꯥꯏꯅꯦ ꯇꯥꯏꯅꯦ
ꯏꯕꯥꯅꯤꯁꯦ ꯄꯩꯁꯥ ꯋꯥꯟ ꯊꯥꯎꯖꯟ ꯋꯥꯟ ꯊꯥꯎꯖꯟ ꯑꯩꯠ ꯍꯟꯗ꯭ꯔꯦꯗ ꯇꯥꯟꯕ ꯂꯣꯏꯈ꯭ꯔꯦꯕꯀꯣ ꯋꯥꯔꯤꯕꯨꯀꯣ
ꯑꯥ
ꯑꯗꯨꯒ ꯄꯨꯡꯗꯣꯟꯗꯤ ꯌꯧꯗ꯭ꯔꯤꯕ ꯀꯣ
ꯑꯥ
ꯑꯗꯨꯒ ꯃꯥꯅ ꯑꯩꯕꯨ ꯀꯣꯜ ꯇꯧꯔꯗꯤ ꯄꯨꯡꯗꯣꯟꯗꯤ ꯄꯩꯁꯥ ꯐꯪꯈ꯭ꯔ ꯑꯗꯨꯗꯤ
ꯑꯩ ꯈꯪꯗꯦꯗꯗꯤ
ꯍꯥꯏꯕꯗꯤ ꯅꯪꯒ ꯑꯩ ꯅꯪꯒ ꯑꯩꯗꯤ ꯅꯪꯒ ꯑꯩꯗꯤ ꯋꯥꯟ ꯊꯥꯎꯖꯟ ꯑꯩꯠ ꯍꯟꯗ꯭ꯔꯦꯠ ꯋꯥꯟ ꯊꯥꯎꯖꯟ ꯑꯩꯠ ꯍꯟꯗ꯭ꯔꯦꯗ ꯃꯦꯛꯁꯤꯃꯝ ꯂꯤꯃꯤꯠꯇꯤ ꯂꯤꯃꯤꯠꯇ ꯌꯧꯈ꯭ꯔꯦꯕ ꯑꯦꯃꯥꯎꯟꯗꯨꯀꯣ
ꯀꯣ ꯑꯗꯨꯕꯨ ꯄꯨꯡꯗꯣꯟꯗꯤ ꯌꯧꯗ꯭ꯔꯤꯕ ꯑꯗꯨꯕꯨ ꯄꯨꯡꯗꯣꯟꯗꯤ ꯌꯧꯗ꯭ꯔꯤꯕ ꯑꯗꯨꯒ ꯄꯨꯡꯗꯣꯟꯅ ꯑꯥꯏꯗꯔ ꯅꯪꯔꯥ ꯑꯩ ꯅꯪꯕꯨꯔꯥ ꯑꯩꯕꯨꯔꯥ ꯀꯣꯜ ꯇꯧꯔꯛ ꯀꯥꯟꯗ ꯋꯤꯜ ꯄꯨꯡꯗꯣꯟ ꯕꯤꯁꯤ ꯐꯣꯔ ꯅꯣꯠ ꯍꯥꯏꯕꯅꯦꯗ ꯄꯩꯁꯥꯗꯣ
ꯐꯔꯤꯒꯨꯗ ꯀꯁꯟ ꯑ ꯈꯪꯗꯦ ꯑꯗꯨꯗꯤ
ꯁꯝꯕꯗꯤ ꯑꯦꯛꯁ
ꯃꯦ ꯕꯤ ꯑ ꯑꯩ ꯀꯨꯁꯟ ꯑꯁꯤꯒꯤ ꯃꯇꯥꯡꯁꯦ ꯍꯪꯒꯦ
ꯍꯣꯏ ꯑꯗꯨꯃꯥꯏꯅ ꯅꯠꯇ꯭ꯔꯗꯤ ꯑꯗꯨ ꯑꯗꯨꯅ ꯑꯗꯨ ꯑꯗꯨꯃꯥꯏꯅ ꯍꯥꯏꯕꯗꯤ ꯑꯗꯨꯒꯤꯅꯦꯕ ꯑꯗꯨꯗꯪ ꯐꯪꯉꯅꯤ ꯐꯪꯔꯣꯏ ꯍꯥꯏꯔꯗꯤ ꯃꯤ ꯑꯇꯣꯞꯄꯕꯨ ꯌꯥꯝꯕꯨ ꯀꯣꯜ ꯇꯧꯕ ꯇꯥꯕ ꯑꯗꯨꯗꯤ ꯀꯣ
ꯌꯦꯁ ꯌꯦꯁ
ꯑꯗꯨꯅꯤ ꯑꯗꯨ ꯀꯩꯒꯨꯝꯕ ꯐꯪꯒꯅꯤ ꯍꯥꯏ ꯗꯤ ꯏꯕꯥꯅꯤꯗꯤ ꯋꯥꯟ ꯊꯥꯎꯖꯟ ꯑꯩꯠ ꯍꯟꯗ꯭ꯔꯦꯠ ꯐꯪꯈ꯭ꯔꯕꯅꯤꯅ ꯄꯨꯡꯗꯣꯟꯗꯤ ꯐꯪꯗ꯭ꯔꯤꯕꯅꯤꯅ ꯃꯥꯒꯤ ꯑꯦꯀꯥꯎꯟꯗ ꯈꯛꯇꯪ ꯄꯩꯁꯥꯗꯨ ꯆꯪꯒꯗꯕ꯭ꯔꯥ ꯀꯣꯜꯒꯤ ꯍꯥꯟꯅ ꯀꯣꯜ ꯇꯧꯕꯤꯈꯤ ꯑꯣꯔ ꯏꯕꯥꯅꯤꯗꯤ ꯋꯥꯟ ꯊꯥꯎꯖꯟ ꯑꯩꯠ ꯍꯟꯗ꯭ꯔꯦꯗ ꯌꯧꯈ꯭ꯔꯅꯤꯅ ꯃꯥꯅ ꯀꯣꯜ ꯇꯧꯔꯁꯨ ꯃꯥꯒꯤ꯭ ꯌꯧꯗꯕ ꯇꯥꯔꯁꯨ ꯄꯩꯁꯥ ꯐꯪꯕ꯭ꯔꯥ ꯐꯪꯕꯣꯏꯕ꯭ꯔꯥ ꯍꯥꯏꯕꯁꯤꯅꯦꯕ ꯀꯣꯏꯁꯟꯁꯦ
ꯊ ꯌꯦꯁ ꯌꯦꯁ ꯌꯦꯁ ꯒꯌ꯭ꯥꯟ ꯇꯔꯦ ꯈꯪꯗ꯭ꯔꯦ ꯑꯗꯨꯒꯤꯗꯤ ꯑꯩꯁꯨ ꯐꯖꯅ ꯈꯪꯗ꯭꯭ꯔꯦꯕ ꯅꯪꯅ ꯍꯧꯖꯤꯛ ꯍꯥꯏꯕ ꯄꯣꯏꯟꯗꯨꯕꯨ ꯌꯥꯝ ꯐꯖꯕ ꯄꯣꯏꯟ ꯅꯪ ꯌꯧꯨꯔꯕꯣ ꯍꯦ ꯌꯨ ꯀꯝꯄ꯭ꯂꯤꯇꯦꯠ ꯑꯣꯜ ꯌꯣꯔ ꯋꯥꯟ ꯑꯦꯠꯇꯤ ꯃꯤꯅꯤꯠꯁ ꯑꯣ ꯍꯏ ꯍꯣꯏ ꯁꯣꯏ ꯁꯣꯔꯤ ꯁꯣꯔꯤ ꯁ ꯅꯪꯒꯤ ꯋꯥꯟ ꯑꯦꯠꯇꯤ ꯃꯤꯅꯤꯠꯇꯩ ꯍꯦꯜꯂꯕꯣ ꯍꯥꯏꯕ
ꯌꯧꯗ꯭ꯔꯤ
ꯑꯣ ꯑꯩꯁꯨ ꯃꯤ ꯊꯤꯔꯤꯅꯤ ꯑ
ꯏꯁ꯭ꯀꯦꯝ ꯃꯥꯜꯂꯕꯣꯁꯦ
ꯍꯥꯥ
ꯏꯁꯀꯦꯝ ꯃꯥꯜꯂꯛ ꯑꯕꯣꯕ
ꯀꯅꯥꯔꯣ ꯅꯪ ꯄꯩꯁꯥ ꯐꯪꯉꯗꯤ ꯀꯅꯥꯁꯨ ꯏꯁꯀꯦꯝ ꯍꯥꯏꯔꯣꯏ ꯍꯌꯦꯡ ꯍꯖꯤꯛ ꯄꯩꯁꯥ ꯐꯪꯕ ꯀꯥꯟꯗꯀꯣ ꯃꯤ ꯃꯌꯥꯝꯁꯦ ꯑꯁ ꯚꯥꯏ ꯑꯗꯨꯒꯤꯗꯣ ꯑꯩ ꯖꯣꯏꯟ ꯇꯧꯅꯤꯡꯉꯦ ꯍꯧꯔꯅꯦ ꯑ ꯑꯗꯨꯗꯤ ꯃꯍꯥꯎꯁꯥꯅꯦ ꯚꯥꯏ ꯏꯚꯟ ꯃꯈꯣꯏ ꯍꯧꯖꯤꯛ ꯀꯝꯄꯅꯤ ꯃꯤꯅꯁꯨ ꯑꯩꯉꯣꯟꯗ ꯍꯥꯏꯔꯛꯑꯦ ꯑ ꯅꯈꯣꯏ ꯄꯩꯁꯥ ꯐꯪ ꯕꯒꯤꯅꯦ ꯄꯩꯁꯥ ꯏꯟꯇꯔꯦꯁ ꯂꯥꯏ ꯂꯩꯇꯕ ꯀꯥꯡꯪꯉꯨ ꯈ ꯄꯥꯎꯁꯨ ꯅꯪꯉꯣꯟꯗ ꯀꯣꯜ ꯇꯧꯔꯒ ꯌꯦꯡꯉꯣꯗ ꯍꯥꯏꯗꯤ
ꯑꯩꯅ ꯍꯥꯏꯒꯦ ꯅꯪ ꯖꯤꯃꯤ ꯍꯥꯏꯕꯒꯤꯗꯣ ꯅꯪ ꯔꯤꯖꯤꯁꯇꯔ ꯇꯧꯕꯤꯗ꯭ꯔꯤꯀꯣ
ꯖꯤꯃꯤ ꯍꯥꯏꯕ
ꯎꯝ
ꯑꯩ ꯆꯦꯛ ꯇꯧꯒꯦꯀꯣ
ꯍꯥꯞ
ꯑꯩ ꯦꯖꯤꯁꯇꯔꯗꯤ ꯇꯧꯈ꯭ꯔꯛꯑꯦꯤꯡꯦꯖꯤꯁꯇꯔ ꯃꯤ ꯃꯌꯥꯝꯗꯤ ꯏꯈ꯭ꯔꯦ ꯑꯗꯣ ꯃꯈꯣꯏ ꯑꯩꯅ ꯅꯦꯖꯤꯁꯇꯔ ꯇꯧꯗꯦ ꯑꯩ ꯎꯄꯥꯏ ꯂꯩꯇꯦ ꯖꯤꯃꯤ ꯍꯥꯏꯕ ꯖꯤꯃꯤ ꯍꯥꯏꯕ ꯀꯅꯥꯜ ꯖꯤꯃꯤ ꯂꯣꯏꯈ꯭ꯔꯦꯍꯦ ꯂꯣꯏꯈ꯭ꯔꯦ ꯑꯦꯁꯥꯏꯟ ꯐꯥꯎꯁꯨ ꯇꯧꯈ꯭ꯔꯦ ꯀꯩꯅꯣꯒꯤ ꯀꯣꯜ ꯇꯧꯕ ꯌꯥꯔꯤꯕ꯭ꯔꯣ ꯌꯦꯁ ꯂꯣꯏꯈ꯭ꯔꯦ ꯂꯣꯏꯈ꯭ꯔꯦ ꯃꯥ ꯀꯣꯜ ꯇꯧꯕꯁꯨ ꯌꯥꯔꯦ ꯃꯥ ꯑꯦꯁꯥꯏꯟ ꯇ ꯑꯩꯈꯣꯏ ꯑꯦꯛꯇꯤꯚꯦꯠ ꯇꯧꯈ꯭ꯔꯕꯅꯦ ꯁꯣꯔꯤ ꯉꯥꯏ ꯁꯣꯔꯦꯡꯒꯤꯗꯤ ꯃꯥ ꯃꯥ ꯔꯤꯖꯤꯁꯇꯔ ꯇꯧꯗ꯭ꯔꯤꯕ ꯁꯣꯔꯦꯡꯒꯤꯁꯦ
ꯎꯝ ꯑꯥꯒꯁꯇꯤꯟꯒꯤꯗꯨꯀꯣ ꯑꯥꯏꯐꯣꯟ ꯄꯥꯏꯕ ꯌꯥꯗ꯭ꯔꯦ
ꯁꯨ ꯔꯤꯖꯤꯁꯇꯔ ꯇꯧꯗ꯭ꯔꯤ ꯐꯣꯟꯗ ꯗꯥꯎꯟꯂꯣꯗ ꯇꯧꯔꯒ ꯔꯤꯖꯤꯁꯇꯔ ꯍꯧꯖꯤꯛ ꯄ꯭ꯔꯣꯐꯥꯏꯜ ꯇꯥꯛꯁꯇꯣ ꯂꯣꯏꯗ꯭ꯔꯗꯤ ꯌꯥꯗꯦ ꯚꯥꯏꯕꯣ ꯄ꯭ꯔꯣꯐꯥꯏꯜ ꯇꯥꯛꯁꯇꯣ ꯂꯣꯏꯁꯤꯜꯂꯣ ꯍꯥꯏꯌꯣ ꯑꯗꯨ ꯑꯣꯏꯔꯗꯤ ꯑꯩ ꯌꯥꯅꯤ
ꯑꯦꯄꯜ ꯑꯥꯏꯐꯣꯟ ꯄꯥꯏꯕꯩ ꯗꯥꯎꯟꯂꯣꯗ ꯇꯧꯕ ꯌꯥꯗꯦ ꯍꯥꯏꯕ
ꯑꯗꯨꯗꯤ ꯑꯣꯄꯥꯏ ꯂꯩꯇꯦ
ꯎꯝ
ꯑꯒꯁꯇꯤꯟꯒꯤ
ꯅꯣꯏ ꯕꯨꯡꯗꯣꯟꯁꯤ ꯕꯨꯡ ꯕꯨꯡꯗꯣꯟꯁꯤ ꯍꯣꯏ ꯕꯨꯡꯗꯣꯟꯁꯤ ꯇꯧꯌꯣ ꯍꯥꯏꯔꯁꯨ ꯇꯧꯗꯦꯅꯦ ꯁꯤ ꯅꯨꯄꯥꯁꯦ
ꯑꯁ ꯕꯨꯡꯗꯣꯟꯒꯤꯗꯤ ꯋꯥ ꯃꯥꯗꯤ ꯄꯩꯁꯥ ꯄꯩꯁꯥ ꯄꯥꯏꯕ ꯈꯣꯏꯗꯤ ꯑꯇꯦ ꯑꯁꯤꯒꯨꯝꯕ ꯃꯆꯥ ꯃꯆꯥꯁꯦ ꯇꯧꯅꯤꯡꯗꯕꯅꯤ ꯚꯥꯏ ꯄꯩꯁꯥ ꯄꯥꯏꯈ꯭ꯔꯕ ꯃꯤꯗꯨꯗꯤꯀꯣ ꯑꯦꯁꯤꯁꯦ ꯇꯥꯏꯝ ꯋꯦꯁꯅꯦꯕ ꯕꯦꯗꯤꯌꯥꯔ ꯇꯥꯏꯝ ꯚꯦꯂꯨ ꯏꯁ ꯃꯣꯔ ꯏꯝꯄꯣꯔꯇꯦꯟ ꯍꯥꯏꯕ ꯑꯃ ꯂꯩꯌꯦꯕ ꯑꯗꯨꯒꯤꯅꯤꯗ
ꯑꯣꯀꯦ
ꯄꯩꯁꯥ ꯄꯥꯏꯈ꯭ꯔꯕ ꯃꯤ ꯇꯔꯣꯞ ꯆꯥꯕ ꯄꯩꯁꯥ ꯄꯥꯏꯈ꯭ꯔꯕ ꯀꯥꯡꯕꯨꯗꯨꯗꯤ ꯑꯩ ꯍꯪꯗꯦ ꯄꯩꯁꯥ ꯄꯥꯏꯗꯕ ꯀꯥꯡꯒꯨ ꯅꯪ ꯑꯩꯒꯨꯝꯕ ꯃꯤꯔꯦꯝ ꯃꯈꯣꯏꯗꯣ ꯑꯗꯨꯗ ꯊꯥꯒꯗꯕꯅꯦ
ꯃꯤꯔꯦꯝꯗꯤ ꯍꯥꯏꯒꯅꯨꯗ
ꯌꯥꯔꯣ
ꯐꯥꯒꯤ ꯇꯧꯕꯅꯤꯗ ꯑꯁ ꯑꯁ ꯐꯥꯒꯤ ꯇꯧꯔꯁꯨ ꯒ꯭ꯌꯥꯟ ꯇꯥꯗꯦꯅꯦ ꯅꯪꯁꯦ
ꯍꯣꯏ ꯑꯍ ꯇꯧ ꯇꯧꯕ ꯌꯥꯕ ꯐꯥꯎ ꯇꯧꯔꯦ ꯑꯔꯟ ꯇꯧꯕ ꯌꯥꯕꯥꯎ ꯉꯁꯤ ꯇꯨꯝꯃꯣꯏꯟ ꯍ ꯍꯌꯦꯡ ꯉꯁꯤꯒ ꯍꯌꯦꯡꯁꯦ ꯂꯣꯏꯁꯤꯜꯂꯣ ꯁꯟꯗꯦꯗꯗꯤ ꯃꯤ ꯃꯌꯥꯝ ꯁꯨꯇꯤ ꯂꯩꯌꯦꯗꯅꯀꯣ ꯑꯦꯍ ꯅꯪ ꯂꯥꯏꯊꯟꯗꯁꯨ ꯀꯣꯜ ꯇꯧ__
ꯍꯨꯝ
ꯍꯣꯏ ꯌꯥꯏꯅꯦ ꯂꯁꯟꯁꯨ ꯌꯥꯈ꯭ꯔꯕꯅꯦ ꯕ꯭ꯔꯣ
ꯑꯣ
ꯂꯥꯏꯁꯟꯗꯣ ꯃꯥꯗꯣ ꯉꯔꯥꯡ ꯉꯔꯥꯡ
ꯃꯥꯗꯤ ꯇꯣꯂꯣꯞ ꯆꯥꯔꯒ
ꯎꯉ ꯂꯣꯏꯔꯦ ꯃꯥꯁꯨꯞ ꯃꯤ ꯊꯤꯕꯅꯦꯕ ꯑꯩ ꯀꯥꯎ ꯑꯩ ꯉꯥ ꯍꯥꯏꯕ ꯀꯥꯎꯈ꯭ꯔꯕꯒꯤ__
ꯆꯥꯕꯗ ꯃꯥ ꯃꯥ ꯇꯣꯂꯣꯞ ꯆꯥꯕꯗꯨꯗꯤ
ꯇꯣꯂꯣꯞ ꯆꯥ ꯍꯤ ꯒꯣꯠ ꯗ ꯇꯥꯏꯝ ꯃꯇꯝ ꯂꯩꯌꯦꯕ
ꯃꯥ ꯇꯣꯂꯣꯞ ꯆꯥꯕꯗꯨꯗꯤ ꯇꯣꯂꯣꯞ ꯆꯥꯕꯗꯨꯗꯤ
ꯍꯣꯏ ꯇꯣꯂꯣꯞ ꯆꯥꯏꯌꯦ ꯈꯪꯉꯦ ꯑꯗꯨ ꯑꯣꯏꯔꯁꯨ ꯃꯥꯁꯦ
ꯌꯥꯎꯒꯦꯅ ꯌꯥꯎꯋꯦꯕ ꯃꯥ ꯃꯊꯟꯇ ꯅꯠꯇꯦ ꯃꯥ ꯅꯨꯄꯤꯁꯨ ꯌꯥꯎꯋꯦ ꯃꯥ ꯃꯃꯥꯟꯅꯕ ꯑꯃꯁꯨ ꯌꯥꯎꯋꯦ
ꯑꯗꯨꯗꯤ ꯃꯥ ꯅꯨꯄꯤꯕꯨ ꯈꯥꯏꯕ ꯇꯥꯔꯦꯍꯦ ꯌꯥꯕ꯭ꯔꯥ ꯅꯠꯇꯦ ꯃꯥꯒꯤ ꯅꯨꯄꯤꯁꯨ ꯌꯥꯎꯋꯦ__ ꯇꯦ ꯃꯥꯒꯤ ꯅꯨꯄꯤꯕꯨ ꯑꯣꯏꯅ ꯇꯧꯔꯒꯦꯕ
ꯑ ꯔꯦꯀꯣꯔꯗꯤꯡꯅꯦ ꯑ ꯇꯧꯌꯣ ꯍꯥꯏꯑꯦ ꯉꯥꯡꯉꯣ ꯉꯥꯡꯉꯣ ꯑꯪ ꯀꯣꯔꯇ ꯄꯨꯊꯣꯛꯑ ꯀꯥꯟꯗ ꯅꯪ ꯎꯝ ꯎꯝ ꯂꯠ ꯐꯨꯒꯅꯤꯀꯣ ꯃꯥꯕꯨ ꯇꯧꯕ ꯌꯥꯏ ꯇꯧꯕ ꯌꯥꯏ ꯑꯗꯨꯕꯨ ꯑꯗꯨꯒꯨꯝꯕ ꯋꯥꯍꯩꯗꯨ ꯁꯤꯖꯤꯟꯅꯒꯅꯨ ꯚꯥꯏ ꯇꯥꯕ ꯌꯥꯝ ꯍꯥꯎꯇꯦꯕ
ꯌꯥꯝ ꯒ꯭ꯌꯥꯟ ꯇꯥꯅ ꯀ꯭ꯂꯥꯁ ꯍꯥꯏ ꯁ꯭ꯀꯨꯜꯗ ꯀꯥꯔꯤꯕ ꯑꯉꯥꯡꯁꯤꯡꯒꯤ ꯇꯥꯏꯞꯇ ꯀꯣꯜ ꯇꯧꯌꯣ ꯁꯤꯅꯤ ꯅꯪ ꯍ ꯉꯁ
ꯍꯥꯥ
ꯑꯩꯅ ꯍꯥꯏꯔꯤꯁꯦ ꯀꯇ ꯈꯔ ꯉꯥꯡꯉꯣ ꯀꯩ ꯀꯩ ꯇꯧꯑꯣ ꯑꯗꯨꯕꯨ ꯆꯥꯕ ꯑꯩ ꯅ ꯍꯧ
ꯅꯪꯒꯤ ꯅꯦꯠꯋꯥꯛꯁꯦ ꯑꯣꯟꯊꯣꯛꯅ ꯅꯨꯡꯉꯥꯏꯈꯤꯗ꯭ꯔꯦ
ꯑꯩꯒꯤ ꯅꯨꯡꯉꯥꯏꯗ ꯑꯁꯦ ꯀ
ꯑꯩꯅ ꯉꯁꯥꯏ ꯍꯥꯏꯕ ꯀꯣꯏꯁꯟꯗꯣ ꯍꯪꯉꯣ ꯑꯩꯅ ꯉꯁꯥꯏ ꯍꯪꯕ ꯀꯣꯏꯁꯟꯗꯣ ꯍꯪꯉꯣꯀꯣ
ꯀ
ꯅꯪ ꯅꯦꯠꯋ ꯌꯥꯗ꯭ꯔꯦ ꯑꯣꯖꯥ ꯅꯪ ꯅꯦꯠꯋ ꯌꯥꯗ꯭ꯔꯦ
ꯑꯩ ꯇꯥꯏꯌꯦ ꯚꯥꯏ ꯑꯩꯗꯤ ꯐꯖꯅ ꯇꯥꯏꯌꯦ ꯍꯥꯏꯌꯣ ꯀꯔꯤ ꯀꯣꯏꯁꯟꯅꯣ
ꯀꯣꯜ ꯀꯣ ꯑꯟꯁꯥꯏ ꯍꯥꯡꯕ ꯀꯣꯏꯁꯟꯗꯨꯣ ꯄꯩꯁꯥ ꯐꯪꯒꯗ꯭ꯔꯥ ꯍꯥꯏꯕꯒꯤ ꯀꯣꯏꯁꯟꯗꯨꯣ ꯐꯥꯔꯁꯇ ꯍꯥꯏꯕ ꯀꯣꯏꯁꯟꯗꯨ ꯑ ꯉꯁꯥꯏ ꯐꯥꯔꯁ ꯗ ꯑꯦꯛꯖꯥꯝꯄꯜ ꯄꯤꯔꯒ ꯨꯡꯗꯣꯟꯒꯤ ꯑꯦꯛꯖꯥꯝꯄꯜ ꯄꯥꯏꯔ ꯍꯪꯕ ꯀꯣꯏꯁꯟꯗꯣ
ꯑꯣ ꯑꯗꯨꯗꯤ ꯑꯗꯨꯗꯤ ꯈꯨꯝꯗ꯭ꯔꯤ ꯃꯥ ꯑꯩ ꯃꯦꯁꯦꯖ ꯊꯥꯈ꯭ꯔꯕꯅꯦ ꯃꯥ ꯈꯨꯝꯟꯗ꯭ꯔꯤ
ꯑꯗꯨꯒ ꯀꯣꯜ ꯃꯔꯛ ꯃꯔꯛꯇ ꯋꯥꯟ ꯃꯤꯅꯤꯠ ꯌꯧꯗꯅ ꯇꯠꯄꯈꯣꯏꯗꯨꯗꯤ ꯀꯃꯥꯏꯅ ꯇꯧꯅꯤ ꯑꯗꯨꯗꯤ
ꯑꯗꯨꯗꯤ ꯑꯗꯨꯕꯨꯗꯤ ꯀꯥꯎꯟ ꯇꯧꯔꯣꯏ ꯑꯦꯛꯖꯥꯝꯄꯜ ꯅꯥꯏꯟ ꯃꯤꯅꯤꯠ ꯍꯥꯏꯔꯤꯁꯦ ꯑꯗꯨꯗꯣ ꯇꯩꯃꯤꯅꯤ ꯗꯣꯏ ꯇꯃꯤꯅꯤ ꯁꯥ ꯔꯤꯀꯣꯔꯠ ꯇꯧꯧꯕꯅꯤ ꯋꯥꯟ ꯃꯤꯠ ꯑꯣꯏꯔꯗꯤ ꯋꯥꯟ ꯃꯤꯠ ꯔꯤꯀꯣꯔꯠ ꯇꯧꯧꯕꯅꯤ ꯑꯗꯨ ꯋꯥꯟ ꯃꯤꯠꯗꯤ ꯂꯨꯄꯥ ꯇꯔꯥ ꯂꯩꯗꯅ
ꯑꯗꯨ ꯀꯣꯜ ꯀꯥꯎꯟ ꯇꯧꯕ꯭ꯔꯥ ꯅꯪꯒꯤ ꯀꯣꯜꯗꯨ ꯀꯥꯎꯟ ꯇꯧꯕ꯭ꯔꯥ
ꯀꯩ ꯀꯣꯜꯅꯣ
ꯃꯔꯤꯔꯛ ꯇꯧꯕ ꯌꯥꯏ ꯍꯥꯏꯕꯗꯨ ꯑꯗꯨ ꯀꯥꯎꯟ ꯇꯧꯧꯕ꯭ꯔꯥ ꯋꯥꯟ ꯃꯤꯅꯤꯠꯇ ꯂꯥꯏꯟ ꯇꯠꯈ꯭ꯔꯕ ꯇꯥꯔꯁꯨ
ꯍꯣꯏ ꯍꯣꯏ ꯑꯗꯨꯗꯤ ꯈꯪꯕꯤꯔꯦ ꯑꯗꯨꯗꯤ ꯑꯩ ꯅ ꯦ ꯍꯪ ꯔꯦꯕꯥ ꯃ ꯎꯝ ꯎ ꯍꯥꯏꯁ ꯅꯪ ꯅꯪ ꯍꯩꯔꯦꯕ꯭ꯔꯣ ꯅꯪ ꯍꯌꯦꯡ ꯁꯟꯗꯦꯅꯦ ꯍꯌꯦꯡ ꯁꯟꯗꯦꯁꯦ ꯏꯂꯦꯛꯁꯟꯗ ꯀꯣꯜ ꯇꯧꯕ ꯌꯥꯔꯦ ꯑꯩ ꯑꯍꯣꯜꯂꯩꯗꯨꯁꯨ ꯇꯧꯅꯤꯡꯉꯅꯦ ꯑꯗꯣ ꯑꯣꯍꯣꯂꯩꯕꯗꯨ ꯈꯔ ꯂꯣꯏ ꯁꯦꯡꯅꯕꯗꯣ ꯑ ꯀꯣꯜ ꯇꯧꯔꯣ꯫ ꯉꯣꯟ ꯀꯣꯜ ꯇꯧꯔ ꯑꯩ ꯀꯣꯜ ꯇꯧꯔꯣ ꯀꯅꯥꯅ ꯀꯣꯜ ꯇꯧ ꯑꯩꯈꯣꯏ ꯔꯤꯌꯦꯦꯛꯁꯟꯗꯣ ꯈꯪꯕ꯭ꯔꯥ ꯕꯤ ꯕꯤ ꯑꯦ ꯒꯤꯪꯕꯤꯌꯦꯛꯁꯟ ꯕꯤꯕꯦꯛ ꯁꯟ
ꯕꯤ ꯀꯅꯥ ꯕꯦꯛꯁꯟ
ꯗꯤꯗꯛꯁꯟ ꯗꯤ ꯗꯛ ꯁꯟ
ꯈꯪꯉꯦ ꯈꯪꯉꯦ꯫
ꯈꯔ ꯋꯥꯉꯒ ꯀꯪꯉꯒ ꯗꯤꯗꯛꯁꯟ
ꯈꯪꯉꯦ ꯑꯁ ꯀꯔꯤꯅꯣ꯫
ꯃꯥꯁꯨ ꯌꯥꯎꯋꯦ ꯃꯉꯣꯟꯗ ꯀꯣꯜ ꯇꯧꯅꯤꯡꯕ꯭ꯔꯥ꯫
ꯅꯝꯕꯔ ꯊꯔꯛꯑꯣꯅꯦ꯫
ꯅꯪ ꯅꯪꯒꯤ ꯋꯥꯟ ꯑꯩꯠꯇꯤ ꯃꯤꯅꯤꯠꯁ ꯌꯧꯅꯤꯡꯉꯗꯤ ꯍꯥꯏꯕꯅꯤꯀꯣ
ꯑꯗꯨꯒꯤ ꯅꯝꯕꯔ ꯊꯥꯔꯛꯑꯣ ꯋꯥ ꯌꯥꯝ ꯉꯥꯡꯉꯅꯣ
ꯍꯣꯏ ꯊꯥꯔꯛꯀꯦ ꯊꯥꯔꯛꯀꯦ ꯋꯥꯔꯤ ꯁꯥꯔꯣ ꯍꯣꯏ ꯐꯔꯦ ꯑꯗꯨꯗꯤ ꯇꯠꯈꯔꯦꯒꯦꯒꯣ ꯏꯕꯨꯡꯉꯣ
ꯃꯤ ꯌꯥꯝ ꯎꯁꯤꯠꯇꯦꯅ ꯅꯪꯁꯦ